ꯍꯣꯏ ꯍꯣꯏ ꯇꯥꯏ
ꯑꯥ
ꯑꯥ ꯍ ꯉꯁꯥꯏ ꯅꯪꯒꯤ ꯕꯦꯛ ꯄꯦꯄꯔ ꯋꯥꯔꯤꯗꯨ ꯈꯔ ꯂꯤꯔꯛꯎꯅꯦ ꯀꯔꯝꯃꯥꯏ ꯐꯪꯕ꯭ꯔꯣ
ꯑꯩꯒꯤ ꯕꯦꯛ ꯄꯦꯄꯔꯗꯣ ꯑꯩꯒꯤ ꯑꯣꯖꯥꯅ ꯄꯥꯈ꯭ꯔꯕ ꯏꯃꯥ ꯑꯦ ꯏꯃꯥꯟꯅꯕꯤꯅ ꯑꯩꯒꯤ ꯌꯦꯡꯕꯀꯣ ꯑꯗꯨꯒꯤ ꯂꯧꯔꯝꯃꯦ ꯂꯩꯋꯥ ꯑ ꯃꯣꯏꯗꯣ ꯋꯥꯔꯅꯤꯡꯗꯤ ꯄꯤꯕꯅꯦꯕ ꯌꯦꯡꯍꯟꯒꯅꯨ ꯑꯗꯨꯒ ꯅꯪ__ ꯁꯨ ꯌꯦꯡꯒꯅꯨꯅ ꯍꯥꯏꯕꯅꯦ ꯑꯗꯨꯕꯨ ꯑꯩꯅ ꯊꯥꯎ ꯁꯥꯕꯤꯔꯒ ꯑꯗꯨꯝ ꯇꯧꯔꯤꯌꯦ ꯍꯣꯏ ꯃꯔꯨꯞꯅꯦꯅ ꯑꯩꯁꯨ ꯅꯨꯡꯉꯥꯏꯇꯦꯅ ꯍꯥꯟꯅꯗꯤ ꯑꯩꯅ ꯌꯦꯡꯕꯅꯦ ꯑꯗꯨꯒꯤ
ꯎꯝ
ꯑꯩꯒꯤ ꯑꯃꯨꯛꯀ ꯄꯤꯗ꯭ꯔꯗꯤ ꯃꯣꯏꯁꯨ ꯅꯨꯡꯉꯥꯏꯔꯣꯏꯅ ꯑꯗꯨꯒꯤ ꯄꯤꯔꯒ ꯁꯣꯏꯈ꯭ꯔꯦ
ꯑꯗꯨ ꯕꯦꯛ ꯄꯦꯄꯔꯒꯤ ꯄꯩꯁꯥꯗꯨ ꯇꯪꯈꯥꯏ ꯇꯪꯈꯥꯏ ꯈꯥꯏꯅꯔꯒ ꯑꯃꯨꯛꯀ ꯄꯤꯈ꯭ꯔꯣꯅ ꯑꯗꯣ ꯃꯔꯨꯞ
ꯄꯤ ꯏꯕꯥꯅꯤ ꯐꯪꯃꯤꯟꯅꯕꯅꯦ
ꯑꯥ
ꯑꯗꯨꯒ ꯂꯤꯁꯤꯡ ꯑꯃꯒ ꯆꯥꯍꯨꯝ ꯄꯤꯔꯒ ꯑꯃꯨꯛꯀ ꯊꯥꯕꯅꯦ ꯑꯗꯨꯒꯤ ꯕꯦꯛ ꯄꯦꯄꯔꯗꯣ
ꯍꯣꯏ ꯍꯣꯏ ꯀꯗꯥꯏ ꯀꯩꯅꯣꯗꯤ ꯀꯗꯥꯏꯗꯔꯣ
ꯀꯥ ꯀꯥꯗꯥꯏꯗꯔꯣ ꯍꯥꯏꯕ
ꯅꯪꯒꯤ ꯅꯪꯒꯤ ꯇꯝꯐꯝꯗꯤ ꯀꯗꯥꯏꯗꯔꯣ
ꯉꯁꯥꯏꯅ ꯒꯦꯖ ꯇꯧꯕ ꯅꯠꯇ꯭ꯔꯣ
ꯑꯦ ꯑꯗꯨꯗꯤ ꯇꯧꯗꯦ
ꯃꯅꯤꯄꯨꯔꯗ
ꯑꯥ ꯅꯠꯇꯦ ꯍꯣꯏ ꯑꯗꯨꯗꯤ ꯈꯪꯉꯦ ꯑꯗꯨꯗꯤ ꯆꯨꯝꯈ꯭ꯔꯦꯕ
ꯑꯣ
ꯑꯪ ꯑꯥ ꯀꯩꯅꯣꯗꯨ ꯀꯗꯥꯏꯗ ꯑꯣꯏꯕ꯭ꯔꯣ ꯑꯦꯛꯖꯦꯛꯂꯤ ꯍꯥꯏꯗ꯭ꯔꯁꯨ ꯑꯗꯨꯝ ꯑꯁꯤ ꯅꯛꯑꯦ ꯍꯥꯏꯕꯗꯣ ꯍꯥꯏꯔꯝꯃꯦ
ꯑꯥ ꯃꯅꯤꯄꯨꯔꯒꯤ ꯗꯤꯁꯋꯥꯟ ꯑꯥ
ꯊꯤ
ꯈꯪꯉꯦ ꯅꯪ ꯈꯪꯈ꯭ꯔꯦ ꯍꯥꯏꯕ ꯈꯪꯉꯦꯗ ꯑꯩꯁꯨ ꯑꯩꯅ ꯍꯥꯏꯗ꯭ꯔꯁꯨ
ꯑꯁ
ꯑꯗꯣ ꯃꯅꯤꯞ ꯃꯅꯤꯄꯨꯔꯗ ꯍꯥꯏꯔꯗꯤ ꯃꯅꯤꯄꯨꯔꯗꯗꯤ ꯂꯥꯏꯛ ꯀꯗꯥꯏ ꯀꯗꯥꯏꯗ ꯀꯣꯂꯦꯖ ꯂꯩꯕ꯭ꯔꯣ ꯂꯩ
ꯑꯣꯀꯦ ꯑꯗꯨ ꯀꯩꯅꯣꯝꯅꯨꯡꯗꯔꯣ ꯏꯝꯐꯥꯜ ꯃꯅꯨꯡꯗ ꯑꯣꯏꯕ꯭ꯔꯣ
ꯍꯣꯏ
ꯎꯝ ꯑꯗꯨꯒꯤꯅꯦ ꯑꯗꯨ ꯀꯩꯅꯣꯝ ꯅꯞꯇꯔꯣ ꯑꯥ
ꯑꯣ
ꯑꯣ ꯅꯪꯅ ꯍꯥꯏꯕꯗꯤ ꯅꯪꯅ ꯍꯥꯡꯕꯗꯤ ꯂꯥꯏꯛ ꯑꯥ ꯅꯪꯒꯤ ꯀꯣꯂꯦꯖꯇꯨ ꯀꯗꯥꯏꯗꯔꯥꯅ ꯍꯥꯡꯕꯀꯣ ꯑꯁ ꯑꯝ ꯁꯣꯔꯤ ꯑꯝ ꯁꯣꯔꯤ ꯑꯩꯅꯗꯤ ꯀꯗꯥꯏ ꯏ ꯀꯗꯥꯏꯗ ꯀꯗꯥꯏ ꯀꯔꯤꯒꯤ ꯃꯐꯝꯗꯒꯤꯔꯅ ꯍꯪꯕ꯭ꯔꯥꯅ ꯈꯟꯕ ꯑꯩꯗꯤ
ꯎꯝ
ꯑꯥ ꯍꯣꯏ ꯑꯦꯝ ꯕꯤ ꯁꯤꯒꯤ ꯃꯅꯥꯛꯇꯅꯦ ꯑꯦꯝ ꯕꯤ ꯁꯤ ꯒꯤ ꯃꯅꯥꯛ ꯑꯗꯨ ꯑ‌ꯣꯏꯔꯗꯤ
ꯑꯗꯨ ꯑ‌ꯣꯏꯔꯗꯤ ꯗ‌ꯦꯝ ꯀꯣꯂ‌ꯦꯁ
ꯍꯣꯏ ꯍꯣꯏ
ꯎꯝ ꯑꯠꯁꯥ ꯑꯗꯨꯒ ꯂꯩꯕꯗꯤ ꯀꯥꯏ ꯂꯩꯕ
ꯑꯗꯨꯝ ꯃꯅꯨꯡꯗ ꯑꯗꯨꯝ ꯂꯩꯕꯅ‌ꯦ
ꯑ‌ꯦꯝ ꯕꯤꯁꯤꯝ ꯑꯥ
ꯍꯣꯏ ꯑꯦꯝ ꯕꯤ ꯁꯤ ꯑꯦꯝ ꯁꯤꯒꯤ ꯍꯣꯁꯇꯦꯜ ꯂꯩꯅ
ꯑꯔꯦ
ꯅꯨꯄꯤꯒꯤ
ꯑꯠꯆꯥ ꯑꯠꯆꯥ ꯁꯛ ꯈꯪꯂꯝꯗꯅꯀꯣ ꯅꯪꯁꯦ
ꯍ‌ꯦ
ꯑꯩꯁꯨ ꯀꯩꯅꯣꯗ ꯂꯩꯔꯝꯕꯅꯦ ꯑꯗꯨꯝ ꯖꯥꯇꯤꯗ ꯆꯍꯤ ꯃꯉꯥꯒꯨꯝꯕꯥ
ꯑꯣ
ꯍꯣꯁꯇꯦꯜꯗ ꯕꯣꯏꯁꯀꯤ ꯍꯣꯁꯇꯦꯜꯗ ꯎꯝ
ꯈꯔ ꯂꯩ ꯅ ꯅꯪꯗꯤ ꯁꯤꯅꯤꯌꯔ ꯑꯣꯏꯔꯝꯃꯤꯅ ꯑꯗꯨꯗꯤ ꯈꯪꯗꯦ
ꯑꯗꯨ ꯁꯤꯅꯤꯌꯔ ꯑꯣꯏꯔꯁꯨ ꯆꯔꯁ ꯀꯨꯝꯕ ꯅꯪ ꯀꯩꯅꯣꯒꯨꯝ ꯈꯌꯥꯔ ꯒꯨꯝꯗ ꯌꯥꯎꯕ꯭ꯔꯣ
ꯌꯥꯎꯗꯦ ꯑꯥ ꯍꯧꯖꯤꯛꯀꯟꯅ ꯌꯨꯠꯇ ꯌꯥꯎꯕꯅꯦ
ꯑꯣ ꯑꯠꯆꯥ ꯅꯍꯥꯟꯗꯩ ꯌ‌ꯦꯠꯅ ꯇ꯭ꯔꯤꯕ
ꯍꯣꯏ
ꯑꯥꯎ ꯍꯟꯗꯛꯅ
ꯍꯟꯗꯛꯅ
ꯍꯧꯖꯤꯛꯁꯨ ꯂꯩꯔꯤꯕ꯭ꯔꯣ ꯀꯩꯅꯣꯗꯨꯗ ꯍꯣꯁꯇ‌ꯦꯜꯗꯨꯗ
ꯑ‌ꯦꯝ ꯑꯥ ꯑꯦꯝ ꯍꯣꯁꯇꯦꯜꯗ ꯂꯩ
ꯑꯦꯝꯕꯤ ꯁꯤꯒꯤ
ꯍꯣꯏ
ꯀꯩꯅꯣ ꯗꯨ ꯂꯩꯕ꯭ꯔ ꯑꯗꯨꯗꯤ ꯑꯥ ꯑꯈꯣꯏ ꯑꯈꯣꯏ ꯖꯥꯠ ꯃꯅꯥꯕ ꯑꯃꯥ ꯂꯩꯕꯅꯦ
ꯀꯅꯥ
ꯑꯦꯁ ꯅ ꯍꯧꯕꯅꯦ ꯃꯤꯡꯗꯣ
ꯁꯥ ꯑꯦꯁ ꯅ ꯄꯤꯅꯥ ꯀꯅꯥꯅ ꯈꯪꯒꯦꯔꯣ
ꯍꯣꯏ ꯍꯣꯏ
ꯖ ꯖꯨꯅꯤꯌꯔ ꯁꯤꯅꯤꯌꯔ
ꯁꯤꯅꯤꯌꯔ ꯑꯣꯏꯒꯦꯔꯥ ꯆꯞ ꯆꯥꯕꯗꯤ ꯈꯪꯗ꯭ꯔꯦ ꯑꯗꯨꯕꯨ
ꯗꯥ ꯑꯩꯗꯤ ꯂꯥꯏꯔꯤꯛ ꯑꯝ ꯂꯥꯁ ꯂꯥꯁ ꯏꯌꯔꯗꯒꯤ ꯂꯥꯛꯄꯅꯦꯕ ꯑꯗꯨ ꯑ‌ꯣꯏꯗꯤ ꯈꯉꯝꯃꯣꯏ ꯅꯣꯏꯒꯤ ꯎꯝ
ꯍꯟꯗꯛꯁꯨ ꯂꯩꯕꯅꯦ ꯍꯟꯗꯛꯁꯨ
ꯑꯦ ꯑꯦꯁꯇꯒꯤ ꯍꯧꯕꯅꯦꯕ
ꯍꯣꯏ ꯍꯣꯏ
ꯎꯝ ꯋꯥꯆꯦꯞ ꯆꯪꯉꯣꯅꯦ ꯋꯥꯆꯦꯞ ꯆꯪꯂꯒ ꯌꯦꯡꯉꯣ
ꯑꯦꯁꯅ ꯍꯣꯡꯅ‌ꯦꯁ ꯅ
ꯎꯝ ꯎꯝ
ꯂꯩꯕꯗꯨ ꯅꯨꯡꯉꯥꯏꯕ꯭ꯔꯣ ꯑꯦꯝ ꯕꯤ ꯁꯤ ꯍꯣꯁꯇꯦꯜꯗ ꯑꯗꯨꯝ
ꯑ ꯇꯥꯏ ꯇꯥꯏ ꯎꯈ꯭ꯔꯦ
ꯎꯝ ꯎꯝ ꯍ‌ꯣꯏ ꯂꯩꯕꯗꯤ ꯅꯨꯡꯉꯥꯏꯕ꯭ꯔꯣ
ꯑ ꯅꯨꯡꯉꯥꯏ ꯑꯗꯨꯝ
ꯎꯝ
ꯁꯣꯏꯔꯒ ꯑꯩꯗꯣ ꯑꯗꯨꯝ ꯅꯥꯟꯊꯣꯛꯄ
ꯎꯝ ꯆꯥꯅꯤꯉꯥꯏ ꯆꯥꯅꯤꯉꯥꯏ ꯊꯛꯅꯤꯉꯥꯏꯗꯤ ꯀꯔꯝ ꯇꯧꯕ꯭ꯔꯣ
ꯍꯣꯏ ꯑꯗꯨꯝ ꯐꯩꯗꯥ ꯃꯇꯝ ꯃꯇꯝꯗ ꯑꯗꯨꯝ ꯄꯤꯌꯦ ꯑꯩꯈꯣꯏꯅ ꯄꯝꯕ ꯑꯗꯨꯝ ꯄꯤꯌꯦꯗ
ꯃꯇꯝ ꯃꯇꯝꯗ ꯄꯤꯕꯗꯤ ꯄꯤꯅꯤꯅꯦ ꯑꯗꯨ ꯏꯟꯁꯥꯡꯒꯨꯝꯗꯣ ꯍꯥꯎꯔꯣꯏꯅꯤ
ꯍ‌ꯣꯁꯇꯜ ꯑꯣꯏꯕꯅꯤꯅꯥ ꯑꯥ ꯃꯔꯛ ꯃꯔꯛꯇꯤ ꯍꯥꯎꯕꯁꯨ ꯄꯤꯌꯦ ꯑꯗꯣ ꯑꯌꯥꯝꯕꯗꯤ ꯗꯥꯜꯅꯦꯅꯥ
ꯑꯣ ꯑꯣ
ꯑꯗꯨꯕꯨ ꯑꯦꯝ ꯕꯤ ꯁꯤꯗꯤ ꯀꯔꯤꯔꯥ ꯀꯥꯡꯁꯣꯏꯒꯨꯝꯕ
ꯎꯝ
ꯑꯗꯨꯒꯨꯝꯕ ꯌꯥꯝꯅ ꯄꯤ
ꯍꯣꯏꯗꯥ ꯀꯥꯡꯁꯨꯣꯏꯅ ꯐꯩꯅꯥꯀꯣ
ꯑꯧ ꯆꯥꯃꯟꯂꯁꯨ ꯍꯧꯇꯕꯅꯤ ꯑꯗꯨꯕꯨ ꯗꯥꯜ ꯁ꯭ꯔꯨꯛꯕꯨꯗꯤ ꯑꯗꯨꯅ ꯐꯥꯏ
ꯀꯩꯅꯣꯗꯤ ꯆꯥꯛ ꯏꯟꯁꯥꯡꯗꯤ ꯊꯣꯡꯕ ꯍꯩꯕ꯭ꯔꯣ ꯅꯪꯕꯣ
ꯑꯦ ꯍꯩꯇ꯭ꯔꯗꯤ ꯑꯦꯛꯁꯄ‍꯭ꯔꯠꯅꯤ ꯍꯥ
ꯊꯥꯖꯗꯦ ꯊꯥꯖꯗꯦ
ꯑꯉꯥꯡ ꯑꯣꯏꯕ ꯃꯇꯝꯗꯒꯤ ꯑꯗꯨꯝ ꯊꯣꯡ
ꯎꯝ ꯊꯥꯖꯗꯦ
ꯅꯪꯗꯦ ꯅꯪꯁꯦ ꯑꯗꯨꯝ ꯊꯨꯡꯕ꯭ꯔꯥ
ꯅꯪꯗꯩꯗꯤ ꯈꯔꯗꯤ ꯍꯦꯜꯂꯝꯅꯦ ꯑꯩꯅ
ꯑꯍꯟ ꯑꯣꯏꯕꯅꯤꯅ ꯍꯥꯏꯌ‌ꯣꯅꯦ
ꯑꯥꯍꯟ ꯑꯣꯏꯕꯅꯤꯅꯥ
ꯍꯣꯁꯇꯦꯜꯗꯨꯗ ꯂꯩꯔꯝꯕ ꯆꯍꯤꯗꯣ
ꯎꯝ
ꯑꯗꯨꯗ ꯑꯗꯨꯗ ꯊꯣꯡꯕ ꯍꯩꯕꯅ‌ꯦ ꯑꯩꯁꯨ ꯆꯥꯛ ꯏꯟꯁꯥꯡ ꯅꯠꯇ꯭ꯔꯗꯤ ꯍꯧꯖꯤꯛ ꯐꯥꯎ ꯏꯃꯥꯅ ꯑꯩꯕꯨ ꯈꯜꯂꯤꯕꯁꯤ ꯆꯥꯛ ꯏꯟꯁꯥꯡ ꯊꯣꯡꯕ ꯍꯩꯇ‌ꯦ ꯁꯤꯅꯦ
ꯎꯝ ꯍꯣꯏ ꯈꯣꯏꯗꯣ ꯍꯣꯁꯇꯦꯜꯗꯒꯤ ꯇꯧꯔꯗꯤ ꯆꯥꯛ ꯌꯦꯟꯁꯥꯡ ꯏꯟꯁꯥꯡꯁꯨ ꯊꯣꯡꯕ ꯍꯥꯏꯔꯣꯏ
ꯎꯝ
ꯎꯝ ꯃꯤꯅ ꯂꯣꯏ ꯊꯣꯡꯉꯒ ꯄꯤꯆꯥꯏꯅ ꯂꯩ ꯑꯗꯨꯒꯤ ꯊꯕꯛꯇꯤ ꯍꯩꯇꯕꯅꯦ ꯍꯣꯁꯇꯦꯜꯗꯒꯤ ꯆꯥꯎꯔꯛꯄꯈꯣꯏꯗꯤ
ꯑꯗꯨꯒ ꯑꯩꯗꯤ ꯍꯧꯖꯤꯛ ꯍ ꯏꯃꯥꯅ ꯐꯤꯔꯣꯟ ꯁꯨꯕꯤꯔꯤ ꯑꯗꯨꯒꯤ ꯀꯟꯗꯤꯁꯟꯗ ꯂꯩꯅꯤ
ꯑꯣ ꯍꯣꯏ ꯅꯨꯄꯥ ꯑꯣꯏꯕꯅꯤꯅ
ꯎꯝ ꯑꯗꯨꯑꯣꯏꯔꯁꯨ ꯑꯗꯨ ꯑꯣꯏꯔꯁꯨ ꯅꯨꯄꯥ ꯑꯣꯏꯔꯁꯨ ꯂꯩꯅ ꯃꯆꯤꯟ ꯃꯅꯥꯎ ꯌꯥꯝꯅꯗꯤ ꯀꯩꯅꯣ ꯇꯧꯋꯤꯅ
ꯍꯦ ꯍꯦ
ꯃꯊꯟ ꯃꯊꯟꯗ ꯇꯧꯋꯦꯅꯦ ꯑꯗꯨ ꯍꯣꯏ ꯑꯩꯗꯤ ꯏꯊꯟꯇ ꯑꯣꯏꯗꯣꯏ ꯑꯣꯏꯕꯀꯣ ꯑꯗꯨꯒꯤꯅꯦꯗ
ꯎꯝ ꯎꯝ ꯗꯨꯏ ꯑꯣꯏꯔꯝꯅꯤ
ꯍꯣꯏ ꯍꯣꯏ ꯍꯥꯏ ꯁ꯭ꯀꯨꯜ ꯍꯥꯏ ꯁ꯭ꯀꯨꯜꯒꯨꯝꯗꯤ ꯀꯗꯥꯏꯗ ꯇꯝꯂꯛꯄ꯭ꯔꯣ
ꯍꯥꯏ ꯁ꯭ꯀꯨꯜꯗꯤ ꯅꯒꯂꯦꯟꯒꯤ
ꯑꯗꯨꯒ ꯑꯗꯨꯒ ꯑꯦꯂꯚꯦꯟ ꯇꯨꯋꯦꯜꯐ ꯇꯤ
ꯑꯦꯂꯕꯦꯟ ꯇꯨꯋꯦꯜꯐꯅ ꯇꯃꯦꯡꯂꯣꯡꯗꯒꯤ ꯇꯝꯕ ꯑꯗꯨꯒ ꯀꯣꯂꯦꯖ ꯏꯗꯤ ꯁꯤꯗ ꯂꯥꯛꯄ
ꯎꯝ ꯃꯥꯁꯇꯔꯒꯤꯗꯤ ꯀꯗꯥꯏꯗ ꯃꯄꯥꯟꯗꯥ
ꯈꯪꯗ꯭ꯔꯔꯤ ꯑꯩꯗꯤ ꯃꯥꯁꯇꯔ ꯇꯔꯗꯤ ꯁꯤꯗꯤ ꯑꯗꯨꯝ ꯂꯣꯏꯍꯟꯅꯤꯡꯉꯦ
ꯅꯣꯏ ꯂꯩꯐꯝꯗꯨꯗ
ꯍꯣꯏ
ꯎꯝ
ꯅꯠꯇ꯭ꯔꯗꯤ ꯋꯥꯟ ꯏꯌꯔ ꯈꯛꯇ ꯑꯣꯏꯔꯒ ꯃꯄꯥꯟꯃꯨꯛꯀ ꯊꯣꯛꯄꯗꯣ
ꯃꯄꯥꯟ ꯊꯣꯛꯑꯅ ꯃꯄꯥꯟ ꯊꯣꯛꯂꯒꯁꯨ ꯍꯡꯉꯣꯅ ꯍꯥꯏꯌꯦ
ꯑꯣ ꯑꯗꯨ ꯂꯣꯏꯕ ꯃꯇꯨꯡꯗꯒꯤ ꯌꯦꯡꯒꯅꯤ ꯉꯁꯤ ꯉꯁꯤꯒꯤꯗꯤ ꯁꯤꯗꯒꯤ ꯂꯣꯏꯁꯟꯅꯤꯡꯅꯦꯕ
ꯑꯗꯨ ꯂꯣꯏꯗ꯭ꯔꯤꯉꯩꯗ ꯊꯣꯛꯂꯒ ꯃꯥꯁꯇꯔ ꯇꯝꯕꯁꯨ ꯑꯗꯨꯝ ꯃꯅꯥꯏꯅ ꯑꯗꯨꯗꯤ
ꯍꯣꯏ ꯑꯗꯨꯕꯨꯗꯤ ꯆꯨꯝꯃꯦ
ꯎꯝ ꯅꯪ ꯑꯩꯗꯤꯌꯥ ꯁꯣꯏꯅꯥ ꯂꯩꯅꯦ ꯍꯣꯏ ꯅꯪꯒꯤ ꯀꯩꯅꯩ ꯑꯣꯔꯗꯤ ꯈꯪꯗꯔꯦꯀꯣ ꯑ ꯄꯩꯁꯥ ꯂꯩꯕ ꯂꯩꯇꯕ ꯑꯗꯨꯒꯤ ꯃꯇꯥꯡꯗꯗꯤ ꯈꯪꯗ꯭ꯔꯦ ꯑꯗꯨꯕꯨ ꯑꯩꯒꯤ ꯑꯥꯏꯗꯤꯌꯥꯗꯗꯤ ꯃꯄꯥꯟꯗ ꯊꯣꯛꯄꯅ ꯑꯩꯗꯤꯌꯥꯗꯣ ꯍꯦꯟ ꯍꯦꯟꯕꯩ ꯂꯦꯟꯅꯦꯗꯥ
ꯑ ꯍꯣꯏ ꯍꯣꯏ ꯃꯤ ꯍꯍꯣꯏ ꯁꯤ ꯃꯅꯤꯄꯨꯔꯒ ꯃꯣꯏꯗꯤ ꯂꯩ ꯌꯥꯝ ꯈꯤꯠꯅ ꯒꯅꯤꯅ ꯑꯗꯨꯒꯤ‌ ꯎꯝ
ꯍ ꯑꯩ ꯑꯩ ꯑꯗꯨꯕꯨ ꯑꯩꯗꯤ ꯀꯩꯅꯣꯗ ꯂꯣꯏꯁꯤꯜꯂꯦ ꯂꯣꯏꯅ ꯃꯅꯤꯄꯨꯔꯗ ꯂꯣꯏꯁꯤꯜꯂꯦ
ꯑꯣ
ꯑꯗꯨꯒꯤ ꯃꯇꯨꯡꯗ ꯑꯩꯁꯦ ꯑꯩ ꯁꯤꯂꯣꯡ ꯂꯩꯕꯁꯤꯅ ꯗꯤꯒ꯭ꯔꯤ ꯑꯃ ꯀꯟꯇꯤꯅꯌꯨ ꯇꯝꯅꯦꯅ
ꯑꯣ ꯗꯤꯒ꯭ꯔꯤ ꯍꯥꯏꯕꯗꯤ ꯑꯆꯥ ꯑꯣ
ꯑꯗꯨ ꯑꯗꯨ ꯑꯩꯠ ꯁꯦꯃꯤꯁꯇꯔ ꯐꯥꯎ ꯇꯧꯒꯗꯧꯅꯦ ꯍꯥꯏꯕ
ꯑꯥ
ꯑꯗꯨꯒꯤ ꯑꯩꯅ ꯑꯦ ꯌꯥꯔꯦ ꯌꯥꯔꯦ ꯇꯣꯛꯈ꯭ꯔꯒꯦꯅ
ꯎꯝ
ꯂꯣꯏꯁꯤꯟꯗꯕꯤꯗ ꯏꯃꯥꯕꯨ ꯄꯩꯁꯥ ꯅꯤꯔꯕꯁꯨ ꯏꯀꯥꯏꯔꯦꯅꯦ ꯍꯧꯖꯤꯛꯇꯤ ꯑꯍꯟ ꯑꯣꯏꯔꯛꯈ꯭ꯔꯕꯅꯤꯅ
ꯃꯤ ꯑꯃꯅ ꯑꯗꯨꯃꯥꯏꯅ ꯌꯥꯝꯅ
ꯎꯝ ꯏꯃꯥꯕꯨ ꯅꯤꯒꯗꯧꯁꯨ ꯏꯀꯥꯏꯔꯦ ꯍꯧꯖꯤꯛꯇꯤ ꯑꯩꯅ ꯌꯦꯡꯒꯦꯇꯧꯕ ꯃꯇꯝꯗ ꯏꯃꯥꯕꯨ ꯅꯤꯔꯤꯌꯦ
ꯑꯗꯨꯕꯨ ꯅꯪꯗꯤ ꯀꯥꯏꯗꯦꯗ ꯅꫭꯏ ꯅꯊꯟꯇ ꯑꯣꯏꯕꯅꯤꯅ ꯅꯪꯅ ꯅꯤꯗ꯭ꯔꯗꯤ ꯀꯅꯥꯅ ꯅꯤꯒꯦꯔꯣ
ꯍꯣꯏ ꯑꯉꯥꯡ ꯑꯣꯏꯔꯤꯉꯩ ꯑꯣꯏꯔꯗꯤ ꯑꯗꯨꯃꯥꯏꯅ ꯍꯥꯏꯕ ꯌꯥꯕꯅꯦꯀꯣ ꯍꯧꯖꯤꯛꯇꯤ ꯌꯥꯗ꯭ꯔꯕꯅꯦ
ꯍꯦꯍꯦ ꯏꯀꯥꯏꯕ ꯈꯪꯈ꯭ꯔꯦꯌꫭ
ꯏꯁꯥꯒꯤ ꯑꯗꯨꯝ ꯈꯜꯂꯒ ꯏꯀꯥꯏꯕ ꯍꯧꯔꯦꯕ
ꯎꯝ ꯌꯨꯝ ꯄꯥꯟꯈꯤꯔꯣꯏ ꯅꯪꯗꯤ
ꯎꯞ
ꯈꯪꯗ꯭ꯔꯦ ꯈꯪꯗ꯭ꯔꯦ ꯑꯗꯨꯗꯤ
ꯍꯧꯖꯤꯛꯇꯤ ꯏꯃꯥꯅ ꯀꯣꯜ ꯇꯧꯔꯛꯄꯁꯨ ꯑꯗꯨꯒꯤ ꯃꯇꯥꯡ ꯉꯥꯛꯇ ꯑꯣꯏꯔꯦ ꯂꯥꯏꯔꯤꯛ ꯇꯝꯕ ꯇꯝꯗꯕ ꯀꯔꯝꯍꯥꯏꯅ ꯇꯧꯔꯤꯒꯦ ꯍꯪꯗ꯭ꯔꯦ ꯌꯨꯝ ꯄꯥꯟꯈꯤꯔꯣꯏꯗ꯭ꯔꯣ
ꯎꯝ ꯑꯗꯨꯝ ꯅꯨꯄꯤꯗꯤ ꯂꯩꯔꯕꯣ ꯂꯩꯇ꯭ꯔꯤ ꯍꯥꯏꯌꫭ
ꯎꯝ ꯍꯨꯝ
ꯎꯝ ꯍꯨꯝ ꯍꯥꯏꯗꯤ ꯑꯥ
ꯂꯩꯇꯦ ꯂꯩꯇꯦ
ꯎꯝ ꯆꯪꯉꫭꯏ ꯍꫭꯏ ꯅꯨꯄꯤ ꯂꯩꯔꯁꯨ ꯅꯪꯒꯤ ꯊꯕꯛ ꯅ ꯁꯪꯉꯣꯏꯕ ꯅꯨꯄꯤꯕꯨ ꯉꯥꯡꯅꯤꯡꯉꯥꯏꯁꯨ
ꯍꯣꯏꯗ ꯅꯨꯄꯤ ꯑꯁ ꯅꯨꯄꯤ ꯂꯩꯕ ꯂꯩꯇꯕꯗꯤ ꯀꯩꯅꯣ ꯅꯠꯇ꯭ꯔꯦ ꯁꯪꯗ꯭ꯔꯦꯗ ꯍꯧꯖꯤꯛꯀꯣ ꯑꯉꯥꯡꯒ ꯑꯗꯨꯝ ꯂꯩꯕꯅꯤꯅꯀꯣ ꯍꯧꯖꯤꯛꯇꯤ
ꯎꯝ
ꯍꯥ ꯑꯗꯨꯒ ꯍꯥ
ꯑꯗꯨꯝ ꯑꯉꯥꯡꯕꯨ ꯄꯥꯝꯖꯕ꯭ꯔꯕ ꯑꯉꯥꯡ ꯈꯣꯏꯕꯨ
ꯍꯣꯏꯗ ꯍꯣꯏꯗ
ꯐꯨꯗꯤ ꯐꯨꯔꯣꯏꯀꯣ ꯅꯪꯁꯨ ꯅꯪ ꯀꯣꯏꯕ ꯌꯥꯝ ꯐꯨꯔꯗꯤ
ꯑꯉꯥꯡꯒ ꯅꯨꯄꯤ ꯐꯨꯗꯦꯀꯣ ꯑꯗꯨꯗꯤ ꯏꯃꯥꯅ ꯑꯉꯥꯡ ꯑꯣꯏꯔꯤꯉꯩꯗ ꯇꯥꯛꯄꯤꯔꯝꯅꯤꯅꯀꯣ ꯑꯗꯨꯗꯤ
ꯁꯦꯁ
ꯉꯔꯥꯡ ꯅꯍꯥꯟ ꯑꯥ ꯊꯥꯔꯇꯤ ꯗꯦꯠ ꯊꯥꯔꯇꯤꯗ ꯀꯩꯅꯣ ꯐꯪꯉꯦ
ꯍꯣꯂꯤꯗꯦ ꯍꯣꯂꯤꯗꯦ ꯐꯪꯕꯀꯣ
ꯑꯣ ꯑꯣ
ꯑꯗꯨ ꯚꯦꯀꯦꯁꯟꯗꯨ ꯑꯩ ꯌꯨꯝ ꯍꯜꯂꯛꯀꯦ ꯇꯧꯕꯅꯦ ꯑꯗꯨꯔꯣꯝꯗ ꯑꯗꯨꯗ ꯂꯩꯒꯦ ꯇꯧꯕꯅꯦ ꯑꯩꯁꯨ ꯅꯪ ꯂꯩꯐꯝꯗꯨꯗ ꯑꯗꯨꯕꯨ ꯑꯩꯒꯤ ꯇꯤꯛꯀꯦꯠꯇꯨ ꯇꯨꯋꯦꯜꯐ ꯀꯦ ꯑꯣꯏꯕ
ꯎꯝ ꯇ꯭ꯦꯜꯐꯀꯦ ꯍꯥꯏꯕꯗꯤ ꯂꯥꯏꯛ ꯑꯁꯤꯒꯤ ꯑꯣ ꯑꯣ ꯑꯠꯆꯥ ꯆꯥ
ꯑꯥ ꯑꯗꯨꯗꯨ ꯑꯗꯨ ꯁꯨꯛꯇꯗꯤ ꯁꯤꯗ ꯏꯁꯄꯦꯟ ꯇꯧꯕꯅ ꯐꯔꯦꯅ ꯁꯣꯝꯗ ꯂꯥꯛꯈ꯭ꯔꯕ
ꯑꯥ ꯅꯪ ꯊꯟꯗ ꯂꯥꯛꯄ꯭ꯔꯣ ꯁꯤ